ꯇꯂꯣ
ꯇꯥꯌꯦ
ꯏꯁ ꯀꯗꯧꯔ ꯂꯩꯒꯦ
ꯐꯝꯔ ꯂꯩꯌꯦ ꯆꯥꯛꯇꯣꯛꯑꯒ
ꯅꯨꯡꯉꯥꯏꯔꯦꯅꯦ ꯅꯪ ꯆꯥꯛꯊꯣꯛꯑꯒ ꯍꯦꯛꯇ ꯐꯝꯕꯗꯣ ꯅꯪ ꯅꯪꯒꯤ ꯉꯛꯇꯣ ꯌꯥꯝꯅ ꯆꯥꯎꯔꯥꯛꯀꯅꯤ
ꯑ ꯌꯥꯝ ꯍꯩꯌꯦꯀꯣ
ꯏꯁ ꯑꯗꯨꯗꯤ ꯃꯥꯛ ꯄꯤꯌꯣ ꯍꯩꯔꯗꯤ
ꯌꯥꯝ ꯍꯩꯌꯦꯀꯣ ꯃꯤ ꯃꯆꯥꯁꯦ
ꯑꯗꯨ ꯍꯩꯔꯗꯤ ꯃꯥꯛ ꯄꯤꯌꯣ ꯍꯥꯏꯕ ꯃꯥꯛ ꯀꯌꯥꯃꯨꯛ ꯄꯤꯕ ꯌꯥꯕ꯭ꯔꯥ ꯑꯗꯨꯏꯗꯣ
ꯃꯥꯛ ꯃꯉꯥ
ꯏꯁ ꯃꯉꯥ ꯈꯥꯇꯪ
ꯊꯕꯛ ꯊꯤꯕꯤꯌꯨꯅꯦ ꯌꯨꯝꯗ ꯀꯩꯅꯣ ꯂꯩꯃꯟꯕꯩ ꯕꯣꯔꯤꯡ ꯆꯨꯔꯦ
ꯎꯝ ꯊꯕꯛ ꯍꯥꯏꯕꯨ ꯀꯩꯅꯣ ꯂꯩꯔꯦꯅ ꯊꯕꯛ ꯃꯌꯥꯝ ꯄꯩꯂ ꯂꯩꯁꯤꯗꯤ
ꯕꯖꯥꯔꯗ ꯄꯥꯔꯠ ꯇꯥꯏꯝꯒꯨꯝꯕ ꯈꯪꯕ ꯇꯥꯕ ꯂꯩꯕ꯭ꯔꯣ
ꯑꯁ ꯀꯩꯅꫭꯒꯤꯗ ꯆꯜꯂꯣ
ꯀꯩ
ꯐꯣꯟ ꯌꯣꯟꯕ ꯗꯨꯀꯥꯟꯁꯤꯅ ꯆꯠꯂꯣ ꯑꯗꯨꯗ ꯐꯪ ꯐꯣꯟ ꯌꯣꯟꯕꯒꯤ ꯗꯨꯀꯥꯟꯁꯤꯡꯗꯣ
ꯑ
ꯑꯗꯨꯗ ꯑꯣꯏꯅ ꯑꯗꯨꯗ ꯑꯣꯏꯅ ꯆꯠꯂꯣ
ꯇ ꯍꯥꯡꯕꯤꯌꯣ
ꯏꯁ ꯅꯝꯕꯥꯔꯗꯤ ꯂꯩꯗꯅ
ꯂꯝꯕꯥ ꯂꯩꯕꯗꯣ ꯂꯩꯍꯟꯅꯤꯡꯉꯥꯏ ꯇꯧꯕꯤꯌꫭ ꯍꯪꯕꯤꯌꫭ ꯍꯥꯏꯕꯅꯦ
ꯀꯩ ꯃꯗꯦꯜ ꯇꯧꯔꯕꯣ ꯉꯁꯤꯗꯤ
ꯑꯣ ꯀꯩꯔꯣ ꯀꯥꯎꯔꯦ
ꯑꯃꯨꯛꯀ ꯀꯥꯎꯒ꯭ꯔꯦ ꯍꯥꯎꯃꯟꯕꯒꯤ ꯑꯣꯏꯔꯝꯅꯤ
ꯍꯥꯎꯋꯦꯗ ꯌꯦꯟ ꯆꯥꯏ ꯉꯁꯤꯗꯤꯀꯣ
ꯆꯥꯏꯁ ꯍꯥꯎꯋꯦꯀꯣ ꯃꯤ ꯃꯆꯥꯗꯤ ꯌꯦꯟꯒ ꯆꯥꯏꯑꯦ ꯅꯣꯡ ꯐꯥꯗꯣꯛꯁꯨ ꯀꯧꯔꯛꯇꯦ ꯆꯥꯅꯤꯡꯉꯥꯏꯒꯁꯦ
ꯂꯥꯞꯄꯅꯤꯅ
ꯂꯥꯠꯇꯦ ꯂꯪꯉꯛꯄ ꯌꯥꯏꯌꯦ ꯇꯦꯡꯀꯣꯛꯇꯁꯨ ꯐꯣꯟꯁꯨ ꯇꯧꯔꯛꯄ ꯌꯥꯏꯌꯦ ꯑꯩꯈꯣꯏ ꯉꯁꯤ ꯖꯤꯁꯤ ꯆꯥꯑꯦ ꯆꯥꯕ ꯂꯥꯛꯑꯣ ꯍꯥꯏꯅ
ꯁꯥꯕꯁ ꯑꯗꯨꯕꯨ ꯂꯥꯞꯕ
ꯅꯣꯡꯃꯗ ꯀꯣꯔꯛꯄ ꯌꯥꯏ
ꯑꯩ ꯂꯥꯛꯃꯟꯕꯒꯤ ꯀꯧꯕ ꯉꯝꯖꯗ꯭ꯔꯦꯀꯣ ꯑꯩꯈꯣꯏꯗꯤ
ꯅꯪ ꯀꯩꯅꯣꯗꯤ ꯆꯥꯕ꯭ꯔꯥ ꯍꯧꯗꯣꯡꯗꯤ ꯆꯥꯕ꯭ꯔꯥ ꯅꯪ ꯍꯧꯗꯣꯡ ꯆꯥꯏꯌꯦ
ꯀꯔꯤ ꯍꯥꯏꯕ
ꯍꯧꯗꯣꯡ ꯍꯧꯗꯣꯡ ꯃꯤꯌꯥꯎ ꯃꯤꯌꯥꯎ ꯆꯥꯕ꯭ꯔꯥ ꯍꯥꯏꯕ
ꯆꯠꯂꯨ ꯑꯥꯗ
ꯀꯩꯗꯧꯕ ꯀꯩꯗꯧꯕꯒꯤ ꯆꯥꯅꯤꯡꯗꯦ
ꯆꯥꯅꯤꯡꯗꯦꯍꯦ ꯀꯗꯥꯏꯗꯒꯤ
ꯈꯨꯍꯥꯎꯁꯤꯗꯤ ꯂꯣꯏꯔꯦꯍꯦ ꯍꯧꯗꯣꯡ ꯈꯨꯍꯥꯎꯁꯤꯗꯤ
ꯆꯩꯗ ꯍꯧꯗꯣꯡꯕꯨ ꯆꯥꯕ ꯃꯤꯁꯤ ꯑꯩꯗꯤ
ꯏꯁ ꯅ ꯑꯗꯨꯗꯤ ꯅꯣꯏ ꯍꯧꯗꯣꯡ ꯂꯩꯕ꯭ꯔꯥ ꯑꯗꯨꯗꯤ ꯑꯆꯧꯕꯒ
ꯂꯩꯇꯦ
ꯂꯩꯔꯗꯤ ꯂꯩꯔꯗꯤ ꯀꯩꯅꯣ ꯌꯦꯟꯒ ꯑꯣꯟꯅ ꯑꯣꯟꯅꯥꯗ꯭ꯔꯁꯨ ꯐ꯭ꯔꯤꯗ ꯂꯧꯕ ꯂꯥꯛꯀꯦ ꯇꯧꯔꯒ ꯑꯆꯧꯕꯒ ꯂꯩꯔꯗꯤ ꯄꯥꯝꯃꯤꯗ
ꯍꯧꯗꯣꯡ ꯆꯥꯔꯗꯅ
ꯏꯁ ꯍꯧꯗꯣꯡ ꯆꯥꯕꯅ ꯅꯨꯡꯉꯥꯏꯍꯦ ꯍꯥꯎꯋꯦꯍꯦ ꯍꯧꯗꯣꯡꯁꯦ
ꯇꯨꯀꯠꯆꯕꯃ ꯌꯥꯎꯋꯦ
ꯉꯁꯤ ꯀꯥꯏ ꯆꯠꯂꯨꯏ
ꯑꯌꯦꯡꯁꯤ
ꯉꯁꯤ ꯀꯥꯏ ꯀꯥꯏ ꯆꯠꯄ꯭ꯔꯣ ꯌꯨꯝꯗ ꯂꯩꯌꯦ
ꯎꯝ
ꯑ ꯅꯨꯡꯉꯥꯏꯔꯦꯅꯦ ꯃꯤ ꯃꯆꯥꯗꯤ ꯊꯕꯛꯀ ꯇꯧꯈ꯭ꯔꯅꯤꯀꯣ ꯈꯣꯏꯒꯁꯤ ꯂꯣꯏꯅꯃꯛ ꯀꯥꯎꯊꯣꯛꯈ꯭ꯔꯗꯧ ꯃꯥꯜꯂꯦ
ꯀꯔꯤ ꯊꯕꯛꯅꯣ
ꯊꯪꯗꯦ ꯅꯪꯒꯤ ꯊꯕꯛ ꯑꯃꯗꯤ ꯇꯧꯔꯅꯤ ꯀꯣ
ꯊꯕꯛ ꯀꯔꯤ ꯊꯕꯛꯅꯣ
ꯈꯪꯗꯦ ꯍꯌꯦꯡ ꯀꯥꯏ ꯆꯠꯇꯣꯏꯅꯣ ꯑꯗꯨꯝ ꯌꯨꯝꯗ ꯂꯩꯗꯣꯏꯔꯥ ꯐ꯭ꯔꯤꯗ ꯆꯠꯐꯝ ꯂꯩꯕ꯭ꯔꯥ
ꯆꯠꯐꯝ ꯂꯩꯇꯦ
ꯎꯝ
ꯋꯥꯟ ꯗꯦꯁ
ꯅꯨꯃꯤꯠ ꯆꯨꯞꯄ ꯅꯪꯗꯤ ꯅꯨꯡꯉꯥꯏꯔꯦꯅꯦ ꯑꯍꯤꯡ ꯅꯨꯃꯤꯠ ꯆꯨꯞꯄ ꯅꯨꯡꯇꯤ ꯒꯤ ꯌꯨꯝꯗ ꯌꯨꯝꯗ ꯌꯨꯝꯗ ꯌꯨꯝꯗ ꯂꯩꯃꯟꯕꯗꯣ ꯌꯥꯝ ꯋꯥꯔꯝꯃꯅꯤ ꯈꯔ ꯈꯔ ꯅꯨꯄꯥꯒꯤ ꯌꯨꯝꯗꯁꯨ ꯆꯠꯂꯣ ꯍꯥ
ꯅꯪꯗꯤ ꯋꯥꯗ꯭ꯔꯣ ꯍꯥꯏꯁꯦ
ꯋꯥꯗꯦ
ꯅꯣꯏꯁꯨ ꯌꯥꯝ ꯂꯩꯌꯦꯅ
ꯅꯠꯇꯦ ꯑꯩꯅ ꯍꯥꯏꯕꯗꯤ ꯅꯪ ꯌꯨꯝꯗ ꯂꯩꯃꯟ ꯂꯩꯃꯜꯂꯦ ꯍꯥꯏꯕ
ꯍꯣꯏ
ꯌꯨꯝ ꯄꯥꯟꯊꯣꯛꯈ꯭ꯔꯣ ꯍꯥꯏꯕ
ꯌꯨꯃ ꯄꯥꯟꯊꯣꯛꯅꯤꯡꯉꯥꯏ ꯅꯨꯄꯥ ꯂꯩꯇꯦ
ꯁꯁ ꯅꯨꯄꯥ ꯂꯩꯇꯦ ꯀꯥꯅ ꯇꯨꯠ ꯅꯨꯄꯥ ꯄꯩꯔꯒ ꯂꯩꯕꯗꯣ
ꯅꯨꯄꯥ ꯑꯐꯕ ꯁꯦꯝꯕꯤꯔꯛꯑꯣ
ꯃꯊꯪ ꯃꯊꯪ ꯂꯦꯞꯄꯒ ꯂꯩꯕꯗꯣ ꯅꯨꯄꯥꯅ
ꯅꯨꯨꯄꯥ ꯑꯐꯕ ꯁꯦꯝꯕꯤꯔꯛꯑꯣ
ꯏꯃꯥꯟꯅꯕ ꯏꯃꯥꯟꯅꯕ ꯏꯃꯥꯟꯅꯕ ꯑꯃꯗꯤ ꯂꯩꯌꯦꯅꯦ ꯫ ꯑꯗꯨꯕꯨ ꯃꯀꯣꯛꯇꯤ ꯈꯔ ꯋꯥꯠꯄ ꯍꯥꯏꯇꯥꯔ‌ꯦ ꯅꯤꯁꯥꯗꯤ ꯁꯨꯡꯖꯥ ꯆꯥꯗꯕ ꯒ꯭ꯌꯥꯟꯗꯤ ꯌꯥꯝ ꯇꯥꯕ ꯫
ꯑꯗꯨꯒꯨꯝꯕꯗꯤ ꯑꯩ ꯄꯥꯝꯗꯦ ꯫
ꯃꯀꯣꯛꯇ‌ꯣ ꯈꯤꯇꯪ ꯈꯤꯇꯪ ꯋꯥꯠꯄ ꯍꯥꯏꯇꯔꯦ ꯃꯥꯗꯣ ꯫
ꯃꯀꯣꯛ ꯆꯥꯛꯄꯕꯨ ꯑꯩ ꯀꯅꯥ ꯑꯣꯏꯅꯤꯡꯉꯥꯏꯅꯣ
ꯈꯤꯇꯪꯅꯦꯍꯦ ꯆꯥꯛꯄꯗꯣ ꯆꯥꯛꯑꯦ ꯍꯥꯏꯔꯁꯨ ꯈꯤꯇꯪꯅꯦ ꯫ ꯈꯤꯇꯪꯅꯦ ꯍꯥꯏꯕ ꯫
ꯑꯗꯨꯅꯦ
ꯑꯁ ꯐꯗꯤ ꯐꯕꯅꯦꯍꯦ ꯃꯥꯗꯣ ꯁꯥꯎꯕꯁꯨ ꯍꯩꯇꯕꯅꯤꯍꯦ ꯫ ꯑꯩꯁꯨ ꯂꯩꯁꯥꯕꯤ ꯑꯃ ꯁꯤꯟꯕꯤꯌꯨꯅꯦ ꯫ ꯇꯥꯕ꯭ꯔꯣ ꯍꯜꯂꯣ ꯇꯥꯕ꯭ꯔꯣ ꯍꯜꯂꯣ ꯍꯜꯂꯣ ꯀꯔꯤ ꯇꯧꯕꯒꯤꯔꯣ ꯅꯪ ꯅꯪꯒꯤ ꯅꯦꯠꯋꯥꯛ ꯅꯨꯡꯉꯥꯏꯇꯕ ꯃꯥꯜꯂꯦ ꯫ ꯀ‌ꯣ ꯍꯜꯂꯣ ꯇꯥꯕ꯭ꯔ‌ꯣ? ꯍꯜꯂꯣ ꯍꯜꯂꯣ ꯀꯞꯅꯤꯡꯉꯦ ꯍꯥꯏꯕ ꯅꯪ ꯀꯧꯔꯁꯨ ꯇꯥꯔꯒ ꯇꯥꯗ꯭ꯔ ꯀꯔꯤ ꯍꯥꯏꯕ? ꯍꯜꯂꯣ ꯇꯥꯕ꯭ꯔꯣ? ꯀꯔꯤ ꯍꯥꯏꯕꯅꯣ? ꯇꯥꯕ꯭ꯔꯣ? ꯍꯜꯂꯣ ꯈꯨꯝꯃꯣꯗꯅ ꯇꯥꯕ꯭ꯔꯣ? ꯀꯔꯤ ꯈꯨꯟꯗꯥꯅꯣ ꯁꯤꯁꯦ? ꯒ꯭ꯌꯥꯟ ꯃ‌ꯦꯟ ꯇꯥꯗꯦ ꯫ ꯍꯨꯏꯗꯣ ꯁꯥꯟꯅꯔꯒ ꯂꯩꯕ ꯃꯥꯂꯦ ꯑꯃꯨꯛꯀ ꯍꯥ ꯇꯨꯝꯅꯤꯡꯉꯒꯑꯦ ꯋꯥꯕꯅꯤꯅ ꯫ ꯎꯝ ꯋꯥꯏ ꯋꯥꯏ ꯀꯔꯤ ꯇꯧꯕꯒꯤꯔ ꯍꯌꯦꯡ ꯀꯥꯏ ꯆꯠꯇꯣꯏꯅꯣ ꯇꯥꯕ꯭ꯔꯣ? ꯌꯨꯝꯗꯥ ꯑꯗꯨꯝ ꯂꯩꯥꯏꯗꯣꯏꯔꯣ? ꯏꯁ ꯏꯁ ꯌꯨꯝꯗ ꯂꯩꯃꯟꯕꯗꯣ ꯋꯥꯗꯔꯣ? ꯇꯟꯕꯨ ꯇꯜꯂꯛꯇ꯭ꯔꯣ? ꯈꯪꯗꯤꯕꯨ ꯅꯪꯒꯤꯁꯦ ꯫ ꯒ꯭ꯌꯥꯟ ꯃꯦꯟ ꯇꯥꯗ꯭ꯔꯦ ꯫ ꯎꯝ ꯍꯣꯏ ꯂꯧ ꯂꯣꯏꯗ꯭ꯔꯤ ꯫ ꯀꯔꯤ ꯍꯥꯏꯕ? ꯍ‌ꯣꯏ ꯍꯣꯏ ꯈꯪꯗꯦꯗ ꯍꯌꯦꯡꯉꯤꯁꯦ ꯑꯁ ꯍꯤꯟꯗꯤ ꯂꯣꯟ ꯍꯤꯟꯗꯤ ꯍꯤꯟꯗꯤ ꯈꯪꯕ꯭ꯔꯥ ꯅꯪꯗꯤ ꯍꯤꯟꯪꯗꯤ ꯉꯥꯡꯕ ꯍꯩꯕ꯭ꯔꯥ ꯈꯔ ꯈꯔꯥ ꯍꯩ ꯍꯥꯏꯕ ꯎꯝ